ꯍꯧꯖꯤꯛꯀꯤ ꯑꯥ ꯇꯥꯔꯤ ꯆꯦ ꯍꯧꯖꯤꯛꯀꯤꯗꯨꯗ ꯑꯃ ꯃꯣꯏꯒꯤꯗꯨꯗꯅꯦ ꯑ ꯀꯣꯜ ꯇꯧꯕꯒꯤ ꯃꯤꯅꯠ ꯊꯣꯛꯂꯛꯄꯗꯣ ꯊꯣꯛꯂꯛꯄ꯭ꯔꯣ ꯆ‌ꯦꯒꯤ
ꯀꯣꯜ ꯏꯟ ꯄ꯭ꯔꯣꯒ꯭ꯔꯦꯁ ꯊꯣꯛꯂꯛꯇꯦ
ꯑꯣ ꯆꯤꯆꯦꯒꯤ ꯍꯟꯗꯛꯀꯤꯁꯨ ꯊꯣꯛꯂꯛꯇꯣꯏ ꯑꯣꯏꯔꯝꯃꯤ ꯃꯣꯏꯒꯤꯗ ꯃꯤꯅꯠ ꯎꯝ ꯑꯩ ꯑꯩꯈꯣꯏ ꯏꯕꯥꯅꯤꯅ ꯁꯥꯟꯅꯈꯤꯕ ꯋꯥꯔꯤꯗꯣ ꯃꯤꯅꯠ ꯀꯌꯥꯅꯣꯅ ꯍꯪꯉꯦꯕ ꯑꯗꯨꯗ ꯑ ꯀꯩꯅꯣ ꯑꯩꯈꯣꯏꯅ ꯁꯥꯟꯅꯩꯁꯤ ꯇꯦꯟ ꯃꯤꯅꯠꯁꯃꯨꯛ ꯈꯠꯇꯅꯤꯗꯅ
ꯑꯥ
ꯃꯣꯏꯒꯤꯗꯨꯗꯗꯤ ꯐꯤꯐꯇꯤ ꯊꯥꯔꯇꯤ ꯑꯗꯨꯃꯥꯏꯅ ꯄꯤꯌꯦ ꯀꯃꯥꯏꯅ ꯇꯧꯢ ꯖꯥꯠꯅꯣ ꯈꯪꯗꯦ
ꯈꯪꯗꯤ ꯀꯩꯑꯣꯏꯔꯤꯖꯥꯠꯅꯣ
ꯆꯤꯆꯦꯒꯤ ꯆꯦ ꯁꯤ ꯀꯩꯅꯣ ꯇꯧꯔꯀꯥꯟꯗ ꯊꯝꯃꯣ ꯀꯥꯟꯗ ꯇꯧꯔꯛꯇꯧ ꯃꯥꯜꯂꯤ ꯎꯝ
ꯍꯥ ꯋꯥꯔꯤꯁꯤ ꯁꯨꯝ ꯁꯥꯟꯅꯗ꯭ꯔꯗꯤ
ꯅꯪ ꯌꯨꯝ ꯀꯝꯀꯥꯟ ꯆꯠꯇꯣꯏꯅꯣ
ꯀꯩꯅꯣ ꯑꯩꯗꯣ ꯑꯉꯥꯡ ꯁꯤꯗ ꯀꯣꯆꯤꯡ ꯇꯧꯕꯅꯦꯕ ꯑꯗꯨ ꯃꯣꯏꯗꯣ ꯗꯦꯠ ꯇ꯭ꯋꯦꯟꯇꯤꯗ ꯃꯣꯏꯒꯤ ꯍꯥꯞ ꯏꯌꯥꯔꯂꯤ ꯑꯦꯛꯖꯥꯝ ꯂꯣꯏꯒꯗꯕ
ꯑꯣ
ꯑꯗꯨ ꯇ꯭ꯋꯦꯟꯇꯤ ꯃꯊꯪꯗ ꯎꯝ ꯁꯝꯃꯔ ꯕ꯭ꯔꯦꯛ ꯄꯤꯅꯦ ꯑꯗꯨꯗꯣ ꯑꯗꯨꯏ ꯃꯅꯨꯡꯗ ꯑꯣꯏꯅ ꯆꯠꯁꯤꯅ ꯇꯧ
ꯑꯪ ꯐꯔꯛꯅꯤꯅꯦ ꯌꯨꯝꯗ ꯂꯥꯞꯅ ꯀꯩꯅꯣ ꯇꯧꯕꯁꯤ
ꯍꯣꯏ
ꯌꯨꯝ ꯆꯠꯄ ꯐꯡꯗ
ꯆꯤꯆꯦꯗꯤ ꯃꯈꯥ ꯑꯗꯨꯝ ꯀꯩꯅꯣ ꯇꯧꯗꯥ ꯗꯣꯢꯔꯣ ꯄꯤ ꯑꯩꯆ ꯗꯤ ꯑꯗꯨꯝ ꯇꯧꯗꯣꯏꯔꯣ ꯀꯃꯥꯏ ꯇꯧꯗꯣꯏ
ꯑꯍꯪ ꯈꯪꯗꯦ ꯁꯨꯝ ꯌꯦꯡꯈꯤꯅꯦ ꯀꯩꯅꯣ ꯇꯧꯔꯒ ꯃꯥꯔꯛꯇꯨꯅ ꯔꯤꯁꯔꯁ ꯃꯥꯔꯛ ꯌꯧꯔꯗꯤ ꯑꯩꯠ ꯁꯦꯝ ꯇꯝꯗꯔ ꯔꯤꯁꯔꯁ ꯇꯧꯗꯕ ꯃꯥ ꯑꯗꯨ ꯌꯧꯗ꯭ꯔꯕꯨꯗꯤ ꯃꯥꯁꯇꯔ ꯑꯗꯨꯝ ꯇꯧꯗꯅꯤ ꯑꯗꯨꯒ ꯄꯤ ꯑꯩꯩꯆ ꯇꯧꯗꯕ ꯈꯣꯠꯄ ꯇꯝꯃ ꯇꯝꯃ ꯈꯪꯉꯅꯤ ꯅꯤꯠꯇ
ꯎꯝ ꯑꯗꯣ ꯑꯥꯢꯠꯁꯦꯝ ꯑꯩꯁꯦ ꯀꯩꯅꯣ ꯑꯩꯁꯨ ꯑꯗꯨꯃꯥꯏꯅꯗꯤ ꯈꯜꯂꯦ ꯑꯗꯣ ꯑꯗꯨ ꯇꯧꯗꯔꯤꯀꯥꯟꯗ ꯑꯩꯅ ꯈꯜꯂꯤꯁꯤꯅ ꯑꯃꯨꯛ ꯀꯩꯅꯣ ꯒ꯭ꯔꯦꯖꯦꯁꯟ ꯂꯣꯢꯔꯒ ꯄꯤ ꯑꯩ ꯀꯩꯅꯣꯒꯨꯝꯕꯒꯤ ꯑꯦꯛꯖꯥꯝ ꯀꯝꯄꯤꯇꯤꯇꯤꯚꯀꯨꯝꯕ ꯊꯥꯒꯦ ꯇꯧꯕꯅꯦꯕ
ꯑꯥ
ꯑꯗꯨ ꯈꯪꯗ꯭ꯔꯤ ꯀꯩꯅꯣꯆꯤꯆꯦ ꯀꯩꯅꯣ ꯇꯧꯕꯗ ꯑꯥꯢꯠꯁꯦꯝ ꯇꯧꯗꯕꯗꯣ ꯃꯥꯁꯦ ꯀꯥꯟꯅꯕ ꯑꯣꯏꯕ꯭ꯔꯣ ꯀꯃꯥꯏ ꯇꯧꯒꯦ
ꯑꯗꯨꯗꯣ ꯑꯩꯈꯣꯏ ꯑꯍꯥꯟꯕ ꯑꯣꯏꯕꯅꯤꯅ ꯑꯩꯈꯣꯏ ꯑꯩꯈꯣꯏ ꯁꯤꯁꯇꯔꯈꯩꯗꯨꯗ ꯍꯪꯕꯅꯦꯕ
ꯑꯥ
ꯑꯗ ꯃꯣꯏꯅ ꯍꯥꯏꯔꯕꯗ ꯔꯤꯁꯔꯁꯀꯤ ꯃꯥꯔꯛ ꯌꯧꯔꯗꯤ ꯇꯝꯗꯧꯑꯣ ꯑꯗꯨꯒ ꯃꯥꯔꯛꯇꯨ ꯌꯧꯗ꯭ꯔ ꯗꯤ ꯃꯥꯁꯇꯔ ꯗꯨꯝ ꯇꯧꯗꯧ ꯍꯥꯏꯔꯦꯕ
ꯎꯝ
ꯈꯪꯗꯦ ꯃꯣꯏꯁꯨ ꯑꯍꯥꯟꯕ ꯇꯝꯕꯅꯤꯅ ꯃꯣꯏꯁꯨꯃꯛ ꯈꯔꯗꯤ ꯉꯥꯎꯋꯦ ꯍꯥꯏꯕ
ꯎꯝ
ꯅꯣꯏ ꯑꯥꯢꯠꯁꯦꯡ ꯑꯗꯨꯝ ꯅꯣꯏ ꯇꯝꯗꯕ ꯌꯥꯎꯕ꯭ꯔꯣ ꯗꯤ ꯑꯥꯥ ꯍꯥꯏꯔꯛꯑꯣ ꯑꯗꯨ
ꯑꯗꯨꯒꯤꯗꯣ ꯀꯩꯅꯣ ꯇꯧꯗꯣꯏꯔꯕ ꯍꯥꯏꯗꯤ ꯑꯥꯏꯠ ꯁꯦꯝꯗꯣ ꯇꯝꯊꯔꯅꯤꯗꯅ
ꯎꯝ
ꯑꯗꯒꯤ ꯗꯨꯝ ꯔꯤꯁꯔꯁ ꯄꯦꯄꯔ ꯄꯥꯏꯕ ꯍꯧꯗꯨꯏꯔꯣ
ꯑꯥ ꯅꯪ ꯁꯚꯦꯟ ꯄꯣꯏꯟ ꯐꯥꯏꯚ ꯌꯧꯔꯗꯤꯅꯦ ꯁꯤ ꯖꯤ ꯄꯤꯑꯦꯗ ꯑꯗꯨ ꯁꯕꯦꯟ ꯄꯣꯏꯟ ꯐꯥꯏꯚ ꯌꯎꯔꯗ ꯅꯪ ꯔꯤꯁꯔꯁ ꯔꯤꯁꯔꯁ ꯃꯥꯔꯜ ꯌꯧꯗꯨꯅꯦꯕ ꯑꯗꯨ ꯔꯤꯁꯔꯁ ꯇꯧꯗꯕ ꯌꯥꯢꯌꯦꯕ
ꯑꯣ ꯑꯣ
ꯌꯧꯗ꯭ꯔꯒꯅ ꯇꯧꯗꯕ ꯌꯥꯗꯦ ꯎꯝ ꯕꯦꯛ ꯆꯥꯔꯗꯤ ꯑꯃꯨꯛ ꯍꯦꯟꯅ ꯇꯧꯕ ꯌꯥ꯭ꯔꯣꯏ ꯅꯣꯏ ꯍꯟꯗꯛ ꯕꯦꯛ ꯌꯥꯝ ꯆꯥꯅꯩꯅꯦ ꯅꯣꯏ ꯀꯩꯅꯣꯒꯤ
ꯆꯥꯕꯅꯦ ꯑꯩꯈꯣꯏ ꯗꯤꯑꯦꯝꯒꯤ ꯕꯦꯛ ꯐꯅꯌꯥꯝ ꯆꯥꯏ ꯅꯨꯄꯤ ꯑ ꯑꯗꯒꯤ ꯃꯤ ꯀꯌꯥꯅꯣꯝꯈꯛꯇ ꯄꯥꯁ ꯇꯧꯋꯤꯗ ꯌꯥꯝ ꯇꯧꯗꯕꯅꯣ꯫
ꯑꯥ ꯑꯩꯅ ꯍꯥꯏ ꯃꯤ ꯈꯇꯪ ꯄꯥꯁ ꯇꯧꯋꯦꯕ ꯃꯤ ꯅꯤ_ _ ꯐꯨꯒ ꯀꯌꯥꯅꯣꯝꯈꯇꯪ ꯄꯥꯁ ꯇꯧꯗꯥꯏ ꯅꯣꯏꯒꯤ꯫ ꯎꯝ ꯅꯪꯗꯤ ꯇꯧꯕ ꯅꯠꯇ꯭ꯔꯣ꯫ ꯕꯦꯛ ꯆꯥꯍꯜꯂꯨꯅꯣ ꯌꯥꯝ ꯋꯥꯕꯅꯤꯍꯦ ꯕꯦꯛ ꯊꯥꯕ ꯀꯥꯏꯅꯒ ꯑꯗꯨ ꯆꯄ ꯃꯥꯅ꯭ꯅꯥ ꯂꯥꯏꯛ ꯄꯥꯗꯣꯏꯅꯤ꯫
ꯍꯣꯏ꯫ ꯑꯗ ꯑꯈꯣꯏ ꯁꯦꯅꯤꯌꯔ ꯑꯃꯥ ꯁꯤꯗ ꯇꯝꯃꯝꯕ ꯑꯩꯈꯣꯏ ꯗꯨꯗ ꯀꯩꯅꯣ ꯑꯌꯥꯝꯕꯗꯨꯗ ꯍꯥꯏꯅꯦ ꯃꯥꯅ ꯑ_ _ ꯁꯨꯝ ꯐꯠ ꯂꯥꯎꯅ ꯊꯥꯗꯣꯛꯈ꯭ꯔꯒꯗꯤ ꯐꯕꯅꯤ ꯅꯠꯇꯕꯤꯗ ꯁꯨꯝ ꯅꯝꯖꯟꯒꯤꯕꯗꯣ_ _ ꯁꯦꯃꯤꯁꯇꯔ ꯈꯨꯗꯤꯒꯤꯒ ꯆꯥꯁꯤꯜꯂꯛꯑꯗꯤ ꯑ ꯇꯝꯗꯧ ꯇꯜꯂꯛꯄꯅꯤ꯫
ꯎꯝ ꯇꯟꯕꯅꯦ ꯇꯂꯝꯅꯦꯕ꯫ ꯑꯗꯒꯤ ꯐꯤꯞ ꯁꯤꯛꯁꯇꯒ ꯆꯥꯔꯗꯤ ꯆꯍꯤ ꯃꯥꯡꯗꯣꯏꯕ꯫
ꯑꯣ_ _
ꯐꯤꯐ ꯁꯤꯛꯁꯀꯤ ꯄꯥꯁ ꯇꯧꯗꯅ ꯀꯩꯅꯣ ꯇꯝꯗꯕ ꯃꯈꯥ ꯇꯝꯗꯕ ꯑꯝꯇ ꯌꯥꯗꯦꯕ꯫
ꯆꯦ ꯑꯃ ꯀꯩꯅꯣ ꯗ ꯑꯃ ꯗ ꯇꯃꯝꯕ ꯁꯦꯟꯅꯤꯌꯔ ꯃꯃꯤꯡ ꯈꯪꯕ꯭ꯔꯥ ꯕꯤꯗ꯭ꯌꯥꯁꯣꯔꯅ
ꯕꯤꯗ꯭ꯌꯥꯁꯣꯔ ꯕꯤꯗ꯭ꯌꯥꯁꯣꯔ ꯈꯪꯗꯦ
ꯑ
ꯈꯛꯇꯦꯗ ꯅꯣꯏ ꯗꯦꯟꯒꯤ ꯑꯌꯥꯝꯕꯅ ꯑꯈꯣꯏꯅ ꯈꯔ ꯈꯪꯕꯕꯣ ꯃꯦꯁ ꯗꯦꯗ ꯃꯦꯁ ꯗꯦ ꯃꯃꯥꯡꯒꯤ ꯐꯖꯅ ꯁꯤꯜꯂꯦꯕ ꯍꯟꯗꯛꯀꯤꯗꯤ ꯁꯤꯟꯗ꯭ꯔꯥꯗ ꯐꯖꯅ
ꯑ ꯍꯟꯗꯛꯀꯤꯖꯦ ꯈꯪꯗꯦ ꯁꯤꯟꯒꯗꯕ ꯃꯥꯜꯂꯦ ꯌꯥꯍꯧꯗꯦ
ꯈꯣꯏꯗꯤ ꯂꯥꯛꯑꯦ ꯅꯣꯏ ꯗꯤ ꯑꯝ ꯗ ꯂꯑꯝꯃꯦ ꯗꯤ ꯑꯝ ꯑꯥꯔꯁꯇ ꯇꯧꯔꯦ ꯑꯗꯨꯒ ꯗꯤ ꯑꯦꯝ ꯁꯥꯟꯁ ꯅꯣꯉꯥꯜꯂ ꯇꯧꯕꯗꯨꯖꯨ ꯂꯣꯏ ꯂꯥꯑꯝꯃꯦ ꯈꯣꯏ
ꯍꯨꯝ
ꯃꯃꯥꯡ ꯃꯃꯥꯡ ꯑꯩꯈꯣꯏꯅ ꯐꯥꯔꯁ ꯁꯦꯝꯒ ꯀꯥꯔꯤꯀꯥꯟꯗ ꯑꯗꯣ ꯑꯩꯈꯣꯏ ꯀꯩꯅꯣ ꯇꯧꯋꯦꯕ ꯖꯤꯄꯤꯗ
ꯎꯝ
ꯑꯗꯨꯗꯤ ꯌꯥꯝ ꯆꯥꯎꯅ ꯁꯤꯜꯂꯦꯕ ꯑꯗꯨꯗ ꯈꯥ ꯂꯥꯛ ꯄ ꯈꯔ ꯍꯥꯏꯗꯤ ꯁꯤꯟꯃꯤꯟꯅꯕ ꯈꯣꯠꯄꯗ ꯈꯔ ꯈꯪꯕ꯭ꯋꯥꯅꯤ ꯑꯇꯩꯗꯤ ꯈꯪꯗꯦ
ꯑꯟꯇ ꯅꯣꯏ ꯗꯦꯡꯒꯤ ꯃꯤꯖꯦ ꯑꯝꯇ ꯂꯥꯛꯇꯦꯗ ꯀꯩꯅꯣ ꯃꯦꯁꯗꯦꯗ ꯑꯩꯈꯣꯏ ꯖꯤ ꯄꯤ ꯅ ꯉꯥꯛꯇ ꯎꯕꯩ ꯇꯥꯏꯞꯇ ꯇꯧꯔꯛꯏꯅꯦ
ꯌꯥꯝ ꯆꯠꯅꯗꯕꯅꯦ ꯑꯈꯣꯏꯒꯤꯖꯨ ꯌꯥꯝ ꯆꯠꯇꯦꯕ
ꯎꯝ ꯑꯦꯛꯖꯥꯝꯒ ꯂꯣꯏꯅꯗꯣꯏ ꯇꯣꯏꯔ ꯁꯤ
ꯑꯩ ꯑꯩꯖꯨ ꯀꯩꯅꯣ ꯇꯧꯕ ꯑꯩꯒꯤꯅ ꯑꯃꯨꯛ ꯀꯩꯅꯣ ꯀꯩꯒꯤꯅꯣꯅꯦ ꯑꯩꯅ ꯑꯃꯥ ꯑꯩꯗꯣ ꯀꯩꯅꯣꯒꯤ ꯑꯦꯁ ꯑꯦꯁ ꯁꯤꯒꯤ ꯑꯦꯛꯖꯥꯝ ꯑꯃꯥ ꯊꯥꯕꯒꯤ ꯇꯥꯒꯤꯕꯅꯦꯕ
ꯑꯣ
ꯑꯗꯨꯒꯤ ꯂꯥꯛꯀꯤꯗꯕ
ꯎꯝ ꯑꯦꯁ ꯑꯦꯁ ꯁꯤ ꯗꯣ ꯅꯨꯡꯉꯥꯏꯕ꯭ꯔꯥ
ꯑꯦꯁ ꯑꯦꯁ ꯁꯤꯖꯦ ꯃꯥꯖꯦ ꯑꯩꯅ ꯊꯥꯒꯤꯕꯗꯣ ꯗꯦꯜꯂꯤ ꯄꯨꯂꯤꯁꯀꯤ ꯊꯥꯒꯤꯕꯅꯦꯕꯀꯣ ꯑꯗꯨꯒ ꯀ꯭ꯂꯥꯁ ꯇꯨꯋꯦꯜꯕ ꯍꯦꯛ ꯂꯣꯏꯕꯒ ꯑꯃꯒ ꯊꯥꯒꯤꯗꯅ ꯑꯗꯨ ꯑ ꯍꯟꯗꯛ ꯊꯥꯒꯦꯅ ꯑꯃꯗꯤ ꯊꯥꯖꯤꯟꯒꯤꯕꯅꯦ ꯑꯗꯣ ꯑꯩ ꯊꯥꯗꯕꯤꯗ ꯀꯣꯆꯤꯡ ꯇꯧꯔꯒ ꯑꯣꯏꯅ ꯊꯥꯔꯒꯦꯅ ꯑꯗꯨꯝ ꯊꯥꯒꯤꯗ꯭ꯔꯦ ꯑꯦꯛꯖꯥꯝꯗꯣ ꯏꯁ꯭ꯂꯣꯠ ꯈꯟꯒꯤꯗ꯭ꯔꯕ ꯑꯩꯅ
ꯑ ꯑꯦꯁ ꯁꯤ ꯗꯤ ꯒꯦꯖꯦꯁꯟꯒꯤ ꯄꯣꯠꯁꯨ ꯇꯧꯕꯅꯗꯤ ꯐꯩꯌꯦꯅꯗꯤ ꯍꯥꯏꯕꯅꯤ
ꯍꯣꯏ
ꯑꯃꯥ ꯐꯤꯞ ꯁꯤꯛꯁ ꯀꯥꯔꯤꯀꯥꯟꯗ ꯇꯨꯋꯏꯁꯟ ꯇꯧꯊꯣꯛꯑꯦꯗꯅ ꯑꯗꯨꯒ ꯁꯤꯛ ꯁꯦꯝꯗꯣ ꯂꯣꯏꯔꯀꯥꯟ ꯒ꯭ꯔꯦꯖ꯭ꯋꯦꯁꯟ ꯂꯣꯏꯔꯀꯥꯟꯗ ꯊꯥꯗꯣꯛꯄꯅ
ꯎꯝ ꯑꯃꯥꯏꯅ ꯑꯣꯏꯅ ꯇꯧꯒꯦ ꯇꯧꯕꯅꯦ
ꯎꯝ ꯑꯗꯥꯏꯅ ꯇꯧꯕꯅ ꯐꯅꯤ
ꯂꯨꯕꯕꯨꯗꯤ ꯑꯣꯏꯗꯦꯕ ꯑꯦꯁ ꯑꯦꯁ ꯁꯤꯖꯦ ꯑꯗꯨꯝ ꯍꯥꯏꯗꯤ ꯀ꯭ꯂꯥꯁ ꯇꯨꯋꯦꯜꯐ ꯐꯥꯎꯒꯤ ꯃꯥꯔ ꯑꯅꯝꯕꯅ ꯑꯗꯨꯒꯤ ꯃꯦꯠꯁ ꯇꯣ ꯉꯥꯛꯇꯅꯦꯕ ꯆꯪꯉꯤꯖꯦ
ꯎꯝ
ꯃꯦꯠꯁꯇ ꯑꯣꯏꯔꯖꯨ ꯑꯗꯨꯒ ꯑ ꯁꯨꯝ ꯃꯣꯏꯗꯤ ꯌꯨ ꯄꯤ ꯁꯤ ꯀꯥꯡꯕꯨꯅ ꯂꯧꯕꯅꯤꯅ ꯑꯣꯜ ꯔꯥꯎꯟꯕꯨꯗꯤ ꯍꯪꯉꯦ ꯀꯣꯏꯁꯟ ꯍꯪꯕꯗ
ꯎꯝ
ꯑꯗꯨ ꯇꯥꯏꯝ ꯃꯇꯝꯗꯣ ꯌꯥꯝ ꯂꯤꯛꯄꯗꯣ ꯑꯗꯨ
ꯍꯣꯏꯅꯦꯍꯦ ꯃꯥꯔꯛ ꯃꯉꯥꯒꯤ ꯀꯣꯏꯁꯟꯗꯨꯗ ꯃꯥ ꯑꯅꯤ ꯄꯤꯔꯒ ꯑꯦꯝ ꯁꯤ ꯀ꯭ꯌꯨ ꯍꯪꯖꯤꯜꯂꯛꯄ ꯒꯨꯝꯅꯤꯅꯦ
ꯑꯥ
ꯑꯗꯨ ꯒ꯭ꯔꯦꯁꯟ ꯊꯥꯛ ꯌꯧꯔꯗꯤ ꯑꯗꯨꯅ ꯑꯃꯛ ꯍꯦꯜꯂꯨꯔꯛꯑꯅꯤ
ꯍꯣꯏ ꯒ꯭ꯔꯦꯁꯟꯗ ꯑꯃꯨꯛ ꯂꯨꯗꯣꯏ ꯍꯦꯜꯂꯛꯀꯅꯤ
ꯎꯝ
ꯑꯈꯣꯏꯒꯤ ꯀꯩꯅꯣ ꯕ꯭ꯔꯗꯔ ꯑꯃ ꯃꯥꯗꯣ ꯀꯩꯅꯣ ꯕꯤ ꯑꯦꯁ ꯑꯦꯐ ꯑꯣꯏꯅ ꯐꯥꯎꯒꯤꯕ
ꯎꯝ
ꯑꯗꯨ ꯕꯤ ꯑꯦꯁ ꯑꯦꯞ ꯑꯣꯏꯅ ꯐꯥꯎꯕꯗꯣ ꯃꯥꯔꯛꯇꯣ ꯑ ꯃꯥꯗꯣ ꯃꯦꯠꯁꯇ ꯃꯥꯔꯛ ꯑꯃꯇꯪ ꯐꯪꯉꯦ ꯍꯥꯏꯌꯦꯕ ꯀꯣꯃꯥꯗꯣ ꯑꯗꯨꯒ ꯃꯥꯖꯦ ꯃꯦꯠꯁꯦ ꯌꯥꯝ ꯍꯩ ꯍꯇꯕꯗꯨꯅꯦ ꯍꯩꯇꯕꯅꯦꯕ ꯃꯦꯠꯁꯇ ꯃꯥꯔꯛ ꯑꯃꯇꯪ ꯐꯪꯕ ꯑꯗꯨꯒ ꯑꯗꯣ ꯀꯦꯃꯦꯁꯇ꯭ꯔꯤ ꯐꯤꯖꯤꯛꯁꯀ ꯀꯩꯗ ꯃꯦꯟꯈꯠꯈꯤꯕꯒꯤꯅꯦ
ꯎꯝ
ꯑꯗꯨꯝ ꯃꯣꯏꯒꯤ ꯀꯩꯅꯣ ꯀꯠ ꯑꯣꯞ ꯃꯥꯔꯛꯇꯣ ꯌꯧꯒꯤꯕꯒꯤ ꯑꯗꯨꯝ ꯕꯤ ꯑꯦꯁ ꯑꯦꯞ ꯑꯣꯏꯅ ꯈꯟꯒꯔꯦ
ꯑꯣ ꯀꯠ ꯑꯣꯞ ꯁꯦ ꯃꯥꯔꯛꯁꯦ ꯀꯌꯥ ꯑꯣꯏꯒꯦ
ꯃꯣꯏ ꯀꯩꯅꯣ ꯑꯗꯨꯝ ꯊꯣꯛꯄꯅꯦꯕ ꯃꯣꯏꯒꯤ ꯑꯦꯛꯖꯥꯝ ꯑꯦꯛꯖꯥꯝꯒꯤ ꯃꯇꯨꯡ ꯏꯟꯅ ꯗꯣ ꯀꯩꯅꯣ ꯑꯄꯤꯛ ꯑꯄꯤꯛꯄꯖꯨ ꯂꯩ ꯑꯗꯨꯒ ꯑꯗꯨꯝ ꯈꯔ ꯀꯩꯅꯣ ꯈꯤꯇꯪ ꯄꯣꯁꯇꯣ ꯈꯤꯇꯪ ꯆꯥꯎꯈꯠꯂꯛ ꯑꯗꯨꯒ ꯗꯤ ꯗꯥꯏꯔꯦꯛ ꯀꯠ ꯑꯣꯞ ꯃꯥꯔꯛꯇꯣ ꯌꯥꯝ ꯌꯥꯝꯃꯛꯄꯖꯨ ꯂꯩꯕꯅꯦ ꯌꯥꯝꯃꯛꯇꯕꯖꯨ ꯂꯩꯕꯅꯦꯕ
ꯎꯝ
ꯑꯗꯣ ꯃꯣꯏ ꯅꯦꯒꯦꯇꯤꯚ ꯃꯥꯔꯀꯤꯡꯖꯦ ꯀꯣꯏꯁꯟ ꯑꯃꯗ ꯀꯩꯅꯣ ꯑꯣꯏꯕꯅꯦꯕ ꯖꯦꯔꯣ ꯄꯣꯏꯟ ꯐꯥꯏꯚꯂ ꯀꯩꯅꯣꯝ ꯑꯣꯏꯕ
ꯑꯣ
ꯑꯗꯨꯒꯤ ꯁꯨꯝ ꯑꯈꯣꯏ ꯀꯩꯅꯣꯅ ꯁꯦꯅꯤꯌꯔꯗꯨꯅ ꯍꯥꯏꯕꯗ ꯀꯩꯒꯨꯝꯕ ꯀꯣꯏꯁꯟꯗꯣ ꯌꯥꯝ ꯑꯩꯅ ꯈꯪꯕꯖꯤ ꯈꯪꯕꯖꯦ ꯌꯥꯝ ꯈꯪꯗ꯭ꯔ ꯇꯥꯔꯗꯤ ꯂꯣꯏꯅ ꯐꯨꯜ ꯑꯦꯇꯦꯝ ꯇꯧꯁꯜꯂꯝꯃꯣꯌꯦ
ꯑꯥ
ꯂꯛ ꯌꯦꯡꯅꯕ ꯑꯗꯨꯗꯤ ꯁꯨꯝ ꯌꯥꯝ ꯅꯦꯒꯦꯇꯤꯞ ꯃꯥꯔꯀꯤꯡꯗꯣ ꯂꯣꯏ ꯆꯠꯈ꯭ꯔꯖꯨ ꯀꯩꯁꯨꯝ ꯀꯥꯏꯗꯦ ꯈꯪꯗ꯭ꯔꯃꯤꯅ ꯆꯨꯝꯃꯝꯕꯖꯨ ꯑꯗꯨꯒ ꯀꯩꯅꯣ ꯑꯈꯪꯕ ꯅꯪꯅ ꯈꯪꯕꯅ ꯈꯔ ꯍꯦꯟꯅ ꯌꯥꯎ ꯇꯥꯔꯒꯗꯤ ꯐꯖꯅ ꯅꯪꯒꯤ ꯈꯪꯕꯗꯣ ꯈꯗꯪ ꯇꯧꯔꯝꯃꯣꯏ
ꯂꯨꯏꯅꯦ ꯀꯩꯅꯣ ꯌꯥꯎꯕꯅꯤ ꯅꯦꯒꯦꯇꯤꯞ ꯃꯥꯔꯀꯤꯡ ꯂꯩꯕꯖꯤ
ꯑꯥ
ꯅꯤꯠꯀ ꯄꯥꯛ ꯈꯪꯅ ꯈꯟꯅꯗ꯭ꯔꯤꯅ ꯅꯦꯒꯦꯇꯤꯞ ꯃꯥꯛ ꯂꯩꯕꯩꯅꯤ
ꯍꯣꯏ ꯅꯤꯠꯀꯤ ꯍꯟꯇꯛꯀꯤ ꯀꯩꯅꯣ ꯇꯧꯕ ꯅꯨꯡꯉꯥꯏꯇꯦ ꯃꯣꯏꯒꯤ
ꯑꯗꯨꯑꯣ ꯑꯦꯛꯖꯥꯝ ꯍꯟꯅꯤ ꯍꯥꯏꯒꯨꯝ ꯇꯧꯗꯥꯏꯅꯦ
ꯇꯧꯕꯅꯦ ꯍꯟꯅꯦꯅ
ꯎꯝ ꯃꯤ ꯌꯥꯝ ꯋꯥꯅ ꯊꯥꯕ ꯀꯥꯡꯒꯨꯗꯤ ꯑꯁ ꯄꯨꯡ ꯃꯤꯅꯤꯠ ꯀꯌꯥꯝ ꯁꯥꯔꯦ
ꯅꯤꯄꯥꯟ ꯀꯝ
ꯑꯦ ꯃꯤꯅꯤꯠ ꯑꯅꯤꯇꯪ
ꯎꯝ ꯊꯨꯅ ꯊꯨꯅꯕꯨ ꯂꯣꯏ꯫
ꯃꯉꯥ ꯑꯣꯏꯔꯗꯤ ꯐꯤꯞꯇꯤ ꯃꯤꯅꯠꯁꯅꯦ ꯇꯧꯗꯣꯏꯅꯦ꯫
ꯁꯤꯖꯦ ꯀꯩꯅꯣ ꯑꯩꯒꯤꯖꯦ ꯀꯣꯜ ꯇꯧꯐꯝꯖꯦ ꯑꯣ ꯑꯗ ꯑꯃꯨꯛꯀ ꯇꯧꯗꯧ ꯃꯥꯜꯂꯦ ꯀꯣꯜ ꯇꯧꯕꯝꯖꯦ ꯊꯣꯛꯇꯕ꯫
ꯅꯣꯏꯖꯨ ꯉꯁꯥꯏ ꯉꯥꯛꯇꯪ ꯉꯥꯎꯔꯨꯔꯦ꯫
ꯃꯉꯥꯔꯛ ꯇꯧꯔꯅꯤ ꯍꯌꯦꯡꯅ ꯀꯅꯥ ꯐꯪꯗ ꯐꯪꯗ꯭ꯔꯒꯗꯤ ꯅꯤꯅꯥꯒ ꯑꯩꯒꯤ ꯏꯃꯥꯟꯅꯕꯤꯗꯨꯒ ꯊꯨꯒꯥꯏꯔꯗ
ꯃꯣꯏꯅꯤꯗꯤ ꯌꯥꯗ꯭ꯔꯦ ꯍꯥꯏꯒꯨꯝ ꯇꯧꯋꯦ꯫
ꯍꯣꯏ ꯎꯂꯦꯅꯥ ꯌꯥꯗꯦꯌꯦ꯫
ꯎꯝ꯫
ꯌꯧꯗꯧꯔꯦ ꯃꯤꯅꯠ ꯇꯔꯥꯁꯦ ꯃꯤꯅꯠꯁꯤ ꯆꯨꯡꯉꯥꯏꯔ ꯁꯥꯟꯅꯕꯩ ꯃꯑꯣꯡ ꯇꯧꯏꯗꯣ꯫
ꯆꯦ ꯔꯦꯟꯗ ꯏꯇꯣꯝꯇ ꯂꯩꯔꯤꯔꯣ ꯃꯤ ꯑꯇꯣꯞꯄꯒ ꯂꯩꯃꯤꯟꯅꯕ꯭ꯔꯣ꯫
ꯑꯥ ꯑꯩꯈꯣꯏ ꯏꯃꯥꯟꯅꯕꯤ ꯑꯅꯤ ꯑꯝꯒ ꯂꯩꯃꯤꯟꯅꯩ ꯑꯩꯈꯣꯏ ꯑꯍꯨꯝ ꯂꯩꯃꯤꯅꯩ꯫
ꯑꯣ ꯑꯣ꯫
ꯅꯪ ꯗꯤ ꯀꯅꯥ ꯂꯩꯃꯤꯅꯩꯅꯣ꯫
ꯑꯩ ꯇꯣꯝ ꯂꯩ꯫
ꯎꯝ ꯅꯨꯡꯉꯥꯏꯕꯔ ꯅꯇꯣꯝ ꯂꯩꯕꯗꯣ꯫
ꯅꯨꯡꯉꯥꯏ꯫
ꯆꯥꯛ ꯊꯣꯡꯅꯤꯡꯗ꯭ꯔꯀꯥꯟꯗꯗꯤ ꯋꯥ ꯇꯟꯗꯤ ꯇꯟꯕꯅꯍꯦ꯫
ꯍꯣꯏ ꯏꯇꯣꯝꯇ ꯂꯩꯕꯅꯤꯅ ꯑꯃꯨꯛ ꯊꯣꯡꯕ ꯇꯟꯕꯁꯨ ꯌꯥꯎꯋꯦ꯫ ꯆꯤꯆꯦꯅ ꯑꯣꯏꯅ ꯀꯛꯑꯣ ꯐꯣꯟꯗꯣ꯫
ꯍꯣꯏ ꯀꯛꯀꯦ ꯀꯛꯀꯦ꯫